ꯇꯌꯦ
ꯔꯃꯤꯅꯣ
ꯑꯩꯁ ꯎꯝ ꯂꯩꯔꯃꯤꯅꯦ
ꯅꯨꯡꯁꯥ ꯌꯥꯝ ꯁꯥꯕ꯭ꯔꯣ
ꯏꯁꯤꯁ ꯈꯨꯠꯁꯥꯡ ꯂꯩ ꯉꯝꯗ꯭ꯔꯤꯁꯦ ꯄꯣꯔꯛ ꯑꯣꯁ
ꯀꯦꯟꯁꯪ ꯆꯥꯔꯒꯦ
ꯑꯩꯈꯣꯏ ꯉ ꯆꯥꯛ ꯌꯦꯟꯁꯥꯡꯗꯨ
ꯀꯥꯎꯥꯎꯔꯅꯦ ꯑ ꯍꯋꯥꯏ ꯊꯣꯡꯉꯦ
ꯍꯥꯎꯕꯅꯤꯅꯦ ꯀꯥꯎꯗ
ꯎꯝ ꯍꯥꯎꯕꯩꯅꯦ ꯍꯋꯥꯏ ꯊꯣꯡꯕꯁꯨ ꯍꯥꯎꯕꯅꯦ ꯎꯝ ꯍꯣꯏ ꯃꯨꯚꯗꯨ ꯈꯥꯏ ꯐꯣꯡꯕ
ꯑꯣ ꯑꯩꯁꯨꯦ ꯂꯣꯛꯁꯦ ꯌꯥꯝ ꯈꯨꯨꯏꯕ
ꯍꯤꯗꯥꯛ ꯀꯃꯨꯛ ꯆꯗ꯭ꯔꯕꯣ
ꯍꯤꯗꯥꯥꯛ ꯀꯖꯤ ꯂꯣꯏꯁꯨ ꯇꯨꯒꯩ ꯆꯥꯔꯦꯗ ꯐꯧꯗ
ꯑꯗꯨꯗꯨ ꯀꯃꯥꯏ ꯇ ꯇꯅꯨ ꯗꯥꯛꯇꯔ ꯌꯦꯡꯟꯗ꯭ꯔꯣ
ꯌꯦꯡꯉꯦ ꯗꯣꯛꯇꯔꯗꯣ ꯌꯦꯡꯕ ꯌꯥꯕ ꯌꯦꯡꯉꯦ ꯇꯦꯁꯁꯨ ꯃꯌꯥꯝ ꯇꯧꯔꯦ ꯑꯗꯨꯒ ꯀꯩꯝ ꯂꯩꯇꯦꯅ ꯍꯥꯏꯔꯛꯑꯦ ꯑꯃ
ꯑꯗꯨꯗꯤ ꯗꯣꯛꯇꯔ ꯑꯃ ꯍꯣꯡꯉꯒ ꯑꯇꯣꯞꯄ ꯍꯣꯁꯄꯤꯇꯥꯜ ꯑꯃꯗ ꯑꯃꯨꯛ ꯌꯦꯡꯗ꯭ꯔꯗꯤ ꯌꯥꯔꯔꯣꯏ ꯅꯪ ꯂꯣ ꯏꯕꯦꯝꯃ
ꯑꯣꯅ ꯌꯦꯡꯉꯒꯦ
ꯍ ꯂꯣꯛ ꯈꯨꯨꯕꯗꯤ ꯀꯨꯏꯅ ꯊꯝꯖꯤꯟꯕ ꯐꯠꯇꯕꯅꯤ ꯀꯩꯅꯣ ꯇꯧꯗ꯭ꯔꯗꯤ
ꯑꯩꯁꯦ ꯇꯤꯚꯁꯨ ꯇꯦꯁ ꯇꯧꯔꯕꯅꯦꯕꯀꯣ ꯑꯗꯨ ꯂꯩꯇꯦꯅ ꯍꯥꯏꯔꯦꯕ
ꯑꯗ ꯑꯣꯏ ꯖꯟꯗꯣ ꯑꯃꯒ ꯑꯃꯒ ꯃꯥꯟꯅꯗꯦ ꯍꯥꯏ ꯇꯦꯁꯇꯣ ꯃꯈꯜ ꯃꯈꯟ ꯌꯥꯝ ꯇꯧ ꯍꯥꯏꯅꯩ ꯃꯤꯅ ꯍꯥꯏꯅꯕꯗꯗꯤ ꯗꯣꯛꯇꯔ ꯑꯃꯒ ꯑꯃꯒꯁꯨ ꯃꯥꯟꯅꯗꯦꯌꯦ
ꯑꯩꯔꯣꯏꯁꯨ ꯇꯧꯔꯦ ꯇꯦꯁꯇꯣ ꯑꯗꯨꯁꯨ ꯀꯝ ꯂꯩꯇꯦ ꯍꯥꯏꯔꯛꯑꯦ
ꯀꯔ ꯍꯣꯁꯄꯤꯇꯥꯜꯗ ꯀ ꯍꯣꯁꯄꯤꯇꯥꯜꯗ ꯌꯦꯒ
ꯀꯩꯅꯣꯒꯤꯅ ꯊꯥꯏꯔꯣꯏꯗꯀꯤꯅ ꯁꯤ ꯋꯥꯡꯒꯣꯏꯗꯁꯨ ꯅ ꯇꯤꯚꯤ ꯀꯩꯀꯩ ꯑꯃ ꯑꯃ ꯈꯔ ꯇꯧꯔꯦ ꯑꯗꯨꯗꯒꯤ ꯏ ꯑꯦꯟ ꯇꯤꯒꯤꯗꯅ ꯄꯣꯔꯣꯝꯄꯥꯠꯇ ꯆꯠꯂꯒ ꯇꯧꯔ ꯀꯦꯝ ꯂꯩꯥꯛ ꯊꯅꯤ ꯃꯅ ꯍꯥꯏ
ꯍꯔꯤ ꯃꯁ ꯇꯔꯥ ꯖꯦꯅꯤꯝꯁ ꯇꯔꯥꯃꯨꯛ ꯇꯧꯔꯒ ꯌꯦꯡꯕꯅ ꯐꯦ ꯑꯗꯨꯏꯔꯣ ꯑꯗꯨꯗ
ꯑꯗꯨ ꯗꯣꯛꯇꯔꯅ ꯍꯥꯏꯁꯤꯅ ꯑꯗꯨꯝ ꯈꯔ ꯈꯔ ꯑꯗꯨꯝ ꯈꯨꯟꯅꯅꯕꯅꯤ ꯊꯥꯏꯅ ꯂꯣꯛ ꯊꯨꯡꯕꯒꯤꯗꯣ ꯑꯗꯨꯝ ꯈꯅꯥꯎꯗꯅ ꯍꯥꯏꯥꯏꯕꯣ ꯃ ꯇꯔꯣꯛ
ꯑꯥꯏ ꯇ
ꯀꯩꯗꯧꯔꯒꯦ ꯇꯨꯃꯤꯟꯅ ꯂꯩꯗꯨ
ꯅꯪ ꯂꯣꯛꯈꯕꯗꯣ ꯋꯥꯈꯜꯗ ꯈꯜ ꯂꯩꯕꯅꯦ ꯀꯃꯥꯏꯅ ꯇꯧꯁꯤꯒꯦ ꯑꯩꯁꯨ ꯅꯨꯡꯉꯥꯏꯇ꯭ꯔꯕꯅꯤꯅ
ꯖꯒꯔꯅꯤꯗ
ꯃꯥꯕꯅꯦꯗ ꯈꯕꯤ ꯊꯥꯏꯅ ꯑꯩꯁꯨ ꯌꯥꯝ ꯈꯨꯈꯤꯑꯕ ꯑꯗꯣ ꯀꯩꯅꯣ ꯇꯧꯕꯗ ꯑꯗꯨꯩꯅꯅꯦ ꯑꯩꯅ ꯗꯤꯜꯂꯤ ꯂꯩꯉꯗꯅꯦ ꯂꯩ ꯇꯥꯃꯣꯅꯤꯖꯦꯅ ꯒꯨꯂꯤ ꯈꯨꯕꯤꯕꯨ ꯄꯥꯛꯄ ꯂꯩ ꯃꯆꯨ ꯑꯣꯏ ꯇꯧꯕ ꯑꯃ ꯄꯨꯔꯛꯑꯦꯕꯀꯣ ꯣꯕꯔꯒ ꯑꯐꯥꯎ ꯌꯣꯝꯗꯦꯕ
ꯎꯝ
ꯀꯣ ꯀꯣ ꯍꯣ ꯑꯩ ꯃꯥꯡ ꯊꯥꯗꯔꯦ ꯑꯩꯁꯨ ꯌꯥꯝ ꯀꯣꯏꯅ ꯈꯨꯨꯏꯔꯕ ꯗꯨꯥꯟꯗ ꯁ ꯄ ꯄꯞ ꯍ ꯌꯥꯗꯦꯕ ꯀꯥꯡꯈꯨꯁꯦ ꯑꯗꯨꯝ ꯄꯈꯨ ꯇꯪꯈꯨ ꯂꯩꯕꯗꯨꯗ ꯀꯩꯅꯣꯁꯨ ꯑꯗꯨꯏꯗꯣ ꯏꯁꯤꯡ ꯑꯁꯥꯗꯅꯦ ꯊꯥꯗꯔꯦ ꯃꯃꯤꯡꯗꯣ ꯑꯩꯁꯨ ꯈꯪꯍꯧꯗ꯭ꯔꯦꯕ ꯒꯨꯂꯤꯗꯨꯗ ꯊꯥꯕꯅꯦꯕ ꯃꯃꯤꯡꯗꯣ ꯑꯗꯨꯒ ꯁꯤꯁꯦ ꯍꯦ ꯀꯩꯅꯣ ꯇꯧꯔꯀꯥꯟꯗ ꯅꯣꯡꯉꯥꯜꯂ ꯑꯌꯨꯛ ꯉꯟꯇꯥꯁꯤꯗꯅꯦ ꯆꯥ ꯊꯛ ꯆ ꯂ ꯑꯣꯏꯔꯖ ꯏꯁꯤꯡ ꯑꯁꯥꯗ ꯊꯥꯗ ꯀꯥꯟꯗ ꯆꯧꯅ ꯣꯔꯣꯛ ꯁꯧꯒꯜ ꯂꯩꯦꯕ ꯑꯗꯨꯒ ꯑꯩꯈꯣꯏꯒꯤ ꯍꯩ ꯃꯍꯤ ꯀꯣꯝꯂꯥ ꯃꯅꯝ ꯅꯝꯃꯦꯕ ꯑꯗꯨꯏꯗꯨ ꯊꯛꯆꯟꯕꯗꯒꯤꯅꯦ ꯅꯣꯡꯃꯩ ꯑꯃꯃꯝ ꯊꯣꯛꯑꯦꯗꯅ ꯇꯨꯝꯃꯝꯗꯥꯏꯗ ꯊꯛꯄ꯭ꯔꯥ ꯅꯣꯡꯉꯥꯜꯂꯛꯄ ꯀ ꯊꯛꯄ ꯑꯃ ꯇꯧꯕꯅꯦꯕ ꯑꯗꯨꯏꯗꯨ ꯊꯛꯄꯗꯒꯤ ꯂꯣꯛꯁꯤ ꯂꯣꯛꯇꯣꯛꯁꯦꯛ ꯃꯇꯨꯝ ꯃꯇꯨꯝ ꯃꯇꯨꯝ ꯊꯣꯛ ꯊꯣꯛꯂꯛꯑꯒꯅꯦ ꯂꯧꯣꯛ ꯈꯨꯕ ꯐꯈꯤꯕ ꯑꯩ ꯑꯗꯨꯔ ꯅꯣꯏ ꯇꯥꯃꯣꯅꯤꯖꯦꯟꯗꯔꯗ ꯍꯪꯉꯕꯕꯨ ꯐꯒ꯭ꯔ ꯐꯒꯗ꯭ꯔꯥ ꯈꯪꯗꯒꯤ ꯍꯔꯣ
ꯍꯪꯅ ꯐꯣꯟ ꯇꯧꯔꯒ ꯍꯪ ꯌꯥꯅꯤ
ꯍꯅꯤꯌꯥꯅꯤ
ꯀꯥꯏꯗꯗꯤ ꯀꯩꯅꯣ ꯈꯪꯉꯨꯛꯀꯤ ꯍꯤꯗꯥꯛꯇꯣ ꯀꯔꯝꯕꯅꯣꯨꯅꯣ ꯑꯗꯨꯝ ꯍꯥꯏꯔꯛꯑꯣꯒꯅ ꯍꯥꯏ ꯂꯣꯏꯔ ꯌꯥꯔꯣꯏꯗ꯭ꯔꯣ
ꯌꯥꯅꯤ ꯍꯣꯔꯦꯟꯂ ꯀꯩꯅꯣ ꯍꯪꯉꯁꯤꯃ ꯆꯠꯊꯣꯛꯇꯕ ꯇꯥꯏꯃꯤꯡꯗ ꯅꯪ ꯗꯥꯡꯗ ꯃꯨ ꯀꯦꯕꯟ ꯇꯅꯦ ꯁꯥꯟꯅ ꯆ ꯑꯅꯤ ꯐꯣꯟ ꯇꯔꯥ ꯃꯥꯟꯗ ꯈꯪꯒꯗꯧꯅꯦꯕ
ꯍꯣꯏ ꯑꯗꯨꯔꯁꯤ
ꯎꯝ
ꯍꯣꯏ ꯄꯥꯗꯤ ꯀꯥꯏꯖꯈꯤꯒꯦ
ꯂꯧꯕꯨꯛꯇ ꯑꯣ ꯀꯩꯅꯅꯣ ꯉꯥꯟꯅꯨ ꯌꯦꯉꯁꯦ ꯊꯣꯛꯈꯤꯕꯕꯅꯤ
ꯑꯩꯈꯣꯏ ꯉꯥꯅꯨ ꯀꯌꯥ ꯂꯩꯔꯤꯒꯦ
ꯌꯥꯝ ꯂꯩꯇ꯭ꯔꯦꯗ ꯑꯗꯨꯕꯨ ꯁꯦꯟꯅꯗ꯭ꯔꯗꯤ ꯌꯥꯗꯦ ꯌꯥꯝ ꯂꯩꯇ꯭ꯔꯦꯅ
ꯃꯆꯥ ꯀꯣꯜꯂꯤ ꯌꯥꯔꯅꯣ
ꯎꯝ ꯑꯃ ꯃꯆꯥ ꯀꯣꯜꯂꯤ ꯑꯁ ꯂꯧꯕꯨꯛꯇꯁꯨ ꯁꯥꯕꯅ ꯉꯛꯄꯅꯦ ꯑꯗꯨꯅ ꯂꯩꯗꯥꯎ ꯈꯪꯉ ꯃꯣꯏꯔꯅꯤ ꯃꯅꯨ ꯁꯤꯅ ꯇ ꯋꯥꯕꯅ ꯍ ꯌꯥꯝꯒꯅꯤ
ꯃꯆꯥꯗꯣ ꯀꯔꯝ ꯀꯥꯟꯗ ꯑꯣꯟꯗꯣ
ꯇꯥꯡ ꯇꯔꯨꯛꯇꯒꯤ ꯄꯨꯔꯥ ꯀꯨꯟꯈꯤꯕꯅꯦ ꯇꯔꯨꯛ ꯇꯔꯦꯠ ꯑꯗꯨ꯭ꯋꯥꯏꯗꯩ ꯑꯣꯟꯗꯣꯏ ꯃꯊꯪꯁꯦ
ꯑꯥ ꯑꯃ ꯆꯪꯕ
ꯎꯝꯗꯤ ꯈꯔꯦ ꯈꯔ ꯍꯦꯟꯕꯁꯨ ꯌꯥꯎꯋꯦ ꯃꯣꯏ ꯀꯩꯅꯣꯗ ꯄꯣꯂꯥꯡꯗ ꯀꯣꯟꯗꯕꯅꯤ ꯂꯩꯕꯥꯛꯇ ꯀꯣꯟꯕꯅꯤꯅ ꯃꯅꯦ
ꯎ
ꯊꯥ ꯑꯃꯒ ꯅꯨꯃꯤꯠ ꯇꯔꯥꯅꯤꯃꯤ ꯈꯪꯅꯦꯕ ꯂꯩꯕꯥꯛꯇ ꯀꯣꯟꯕꯅ ꯑꯗꯨꯒ ꯒꯣꯂꯥꯡꯗ ꯀꯣꯟꯕꯅ ꯊꯥ ꯑꯃ ꯑꯗꯨꯃꯥꯏꯅ ꯆꯪꯉꯦꯕ ꯁꯥꯕꯗꯨ ꯄꯣꯜꯂꯥꯡꯒꯅ ꯍꯦꯟꯕ ꯑꯗꯨꯒ ꯁꯣꯏꯗꯕꯗꯤ ꯂꯩꯕꯥꯛꯇꯗ ꯍꯦꯜꯂꯦ ꯖꯨꯍꯥꯔ ꯍꯥꯔꯁꯨꯅꯦ ꯀꯩꯁꯨꯝ ꯁꯣꯏꯗꯦꯕ ꯑꯗ ꯑꯗ ꯋꯥꯔ ꯍꯥꯏ ꯑꯗꯨꯗꯣ ꯃꯤꯒꯤꯅ ꯃꯀꯣꯛ ꯉꯥꯎ ꯉꯥꯎꯗꯅ ꯂꯣꯏ ꯁꯤꯔꯉꯗꯣ ꯃꯤꯠꯂꯣꯏꯕ ꯀꯩꯅꯣ ꯇꯧꯕꯗ ꯁ ꯑꯗꯨꯒ ꯑꯩꯈꯣꯏ ꯂꯩꯕꯥꯛꯇ ꯀꯣꯟꯅꯍꯟꯕ ꯃꯄꯤꯗꯨꯅꯅꯦ ꯑꯩꯅꯁꯨ ꯀꯩꯅꯣ ꯇꯧꯔꯒ ꯂꯩꯇꯨꯝꯁꯨ ꯈꯔ ꯍꯥꯞꯆꯤꯟꯕꯤꯑꯕ ꯑꯗꯒꯤ ꯃꯄꯤꯗꯨꯅꯁꯨ ꯆꯦꯛꯑ ꯆꯦꯛꯑ ꯆꯦꯟꯁꯤꯜꯂ ꯆꯦꯟꯁꯤꯜꯂ ꯍꯥꯞꯄꯦ ꯌꯥꯝ ꯁꯤꯡꯉꯦꯕ ꯍꯟꯗꯛꯀꯤ ꯃꯄꯤꯗꯣ ꯑꯗꯨꯏꯗꯨꯅ ꯖꯨꯍꯔ ꯍꯥꯥꯗꯣ ꯀꯩꯝ ꯇꯧꯗꯦ ꯁꯥꯃꯨ ꯂꯧꯈꯤꯗꯣ ꯉꯝꯕꯧ ꯁꯣꯏꯗꯗꯣ ꯑꯩꯈꯣꯏꯗꯤ ꯃꯤꯗꯤ ꯃꯀꯣꯛ ꯉꯥꯎꯔꯒ ꯗꯣꯝ ꯗꯣꯝ ꯇꯨꯔꯒ ꯂꯣꯏ ꯁꯤꯔꯦ ꯨꯒꯦꯗꯣ ꯄꯥꯡꯍꯟꯁꯤꯕꯒꯦ ꯀꯖꯤ ꯂꯑꯣ ꯀꯨ ꯂꯧꯧ ꯂꯥꯛ ꯑꯩ ꯅꯨꯄꯥꯗꯣ ꯍꯥꯏ ꯃꯣꯏꯔꯣꯝꯗꯗꯤ ꯉꯥꯅꯨꯕꯨ ꯍꯤꯡꯗ꯭ꯔꯦ ꯂꯥꯏꯅꯥꯅꯤ ꯈꯪꯗꯦ ꯀꯩꯅ ꯈꯪꯗꯤ ꯂꯣꯏ ꯁꯤꯌꯦꯗ ꯃꯟꯇꯤ ꯄꯨꯊꯤꯔꯣꯝꯗꯗꯤ ꯂꯣꯏ ꯁꯤꯌꯦꯗ ꯖꯨꯍꯥꯔ ꯍꯥꯟꯅ ꯍꯥꯈꯤꯕꯒꯤꯗꯨ ꯏ ꯃꯅꯦ ꯍꯥꯏꯌꯦꯕ ꯑꯗꯣ ꯑꯩꯈꯣꯏꯗꯤ ꯀꯩꯝ ꯇꯧꯗꯦꯕ
ꯑꯗꯨꯝ ꯃꯄꯤꯗꯣ ꯌꯣꯟꯊꯣꯛꯎꯔꯅꯨꯀꯣ
ꯎꯝ ꯍꯧꯖꯤꯛꯁꯨ ꯊꯤꯡꯕꯅ ꯈꯪꯉꯕ ꯁꯤꯒꯅ
ꯅ ꯅꯠꯇ ꯅꯅꯥꯍꯎꯗꯤ ꯌꯣꯟꯕ ꯌꯥꯝ ꯀꯟꯕꯅꯦ
ꯌꯣꯜꯂꯔꯣꯏ ꯌꯣꯜꯂꯔꯣꯏ ꯍꯟꯗꯛꯇꯤ ꯐꯅ ꯂꯩꯇ꯭ꯔꯁꯨ ꯌꯣꯜꯂꯔꯣꯏ ꯑꯩꯈꯣꯏ ꯍ ꯇꯨꯝ ꯆꯪꯈꯤꯕꯩꯁꯦ ꯀꯧꯔꯛꯇꯣꯏꯅꯦ ꯀꯧꯔꯛꯇꯣꯏꯅꯦꯕ
ꯎꯝ ꯑꯗꯨꯗꯨꯔꯒ ꯃꯔꯨꯝ ꯈꯣꯜꯂꯤꯁꯦ
ꯑꯗꯩ ꯂꯥꯕꯗꯨꯁꯨ ꯁꯤꯡꯉꯦ ꯍꯟꯗꯛꯀꯤ ꯐꯩ ꯐꯁꯨ ꯌꯥꯝ ꯐꯩ ꯃꯕꯨꯡ ꯃꯧꯄꯥꯎ ꯏꯪ ꯆꯞꯄꯦꯕ ꯂꯥꯕꯗꯨꯁꯨ ꯑꯃꯣꯝꯗꯨꯁꯨ
ꯑꯩꯒꯤꯅꯦꯅ ꯇꯧꯔꯝꯕꯗꯨꯗꯤ ꯂꯝ ꯌꯥꯝ ꯏꯍꯟ ꯇꯥꯏꯅꯦ
ꯍꯦꯜꯂꯦ ꯑꯗꯨꯗꯤ ꯑꯁ ꯂꯝ ꯀꯨꯏꯍꯦ ꯅꯪꯗ ꯍꯦꯜꯂꯦ
ꯑꯩꯕꯨ ꯂꯝ ꯌꯥꯝ ꯅꯕ꯭ꯔꯥꯅꯦ
ꯍꯂ
ꯀ ꯌꯥꯕ
ꯏꯆꯥ ꯃꯔꯤ ꯐꯣꯛꯄꯗꯩ ꯅꯪꯅ ꯏꯍꯦꯟ ꯍꯦꯟꯕꯣꯏ ꯅꯤꯡꯂꯝ ꯍꯦꯟꯕꯁꯦ
ꯎꯝ ꯍꯥꯏꯗꯤ ꯑꯩꯅ ꯒ꯭ꯌꯥꯟ ꯏꯇꯥ ꯇꯥꯕ ꯑꯣꯏꯔꯦꯅ ꯈꯜꯂꯤꯁꯤꯗ
ꯃꯣꯏ ꯑꯃꯔꯣꯝꯗꯕꯨꯗꯤ ꯇꯥꯏꯑꯕꯀꯣ ꯑꯗꯨꯒ ꯑꯃꯔꯣꯝꯗꯗꯤ ꯅꯪ ꯑꯅ ꯑꯃꯨꯛ ꯀꯟꯕꯤ ꯑꯃ ꯇꯧꯋꯦꯕ ꯂꯞꯅ ꯑꯩꯁꯨ ꯇꯧꯔꯛꯑꯦ ꯑꯉꯥꯡ ꯑꯣꯏꯔꯤꯉꯩꯗ ꯑꯩ ꯂꯧꯔꯤꯖꯅꯤ
ꯃꯃꯥ ꯂꯧꯕꯁꯤꯕꯨ ꯀꯟꯕꯨ ꯍꯥꯏꯔꯗꯤ ꯁꯣꯏꯗ꯭ꯔꯕ
ꯑꯩ ꯑꯩꯅꯅꯦ ꯊꯥꯏꯅꯅꯦ ꯅꯃꯥꯕꯧ ꯁꯣꯔꯣꯅꯅꯦ
ꯎꯝ
ꯑꯩꯁꯤ ꯆꯔꯥ ꯋꯥꯕ ꯆꯩꯔꯥꯛ ꯆꯖꯤꯛ ꯆꯔꯥ ꯋꯥꯟꯗꯣ ꯑꯌꯨꯛ ꯉꯟꯇꯥ ꯎꯟꯒ ꯌꯥꯝ ꯇꯥꯛꯑꯦꯕꯀꯣ ꯑꯩ ꯀꯥꯎꯗꯦꯕ ꯍꯧꯖꯤꯛꯐꯥꯎ ꯑꯗ ꯎꯣꯛ ꯃꯣꯔꯣꯛ ꯎꯆꯤꯊꯤ ꯃꯣꯔꯣꯛꯁꯦ ꯌꯥꯝ ꯁꯥꯏꯑꯦꯕ ꯑꯗꯨ ꯃꯦꯠꯂꯒ ꯆꯥꯔꯥ ꯋꯥꯡꯒꯦ ꯍꯥꯏꯕ ꯑꯩꯅ ꯑꯗ ꯅꯪꯕꯨ ꯅꯕꯨꯛ ꯆꯥꯛꯀꯅꯤꯅꯦ ꯏꯕꯦꯝꯃ ꯍꯥꯏꯕ ꯏꯆꯦꯗꯅ ꯁꯥꯔꯣꯏ ꯆꯥꯅꯤ ꯆꯥꯅꯤ ꯁꯥꯔꯣꯏ ꯌꯥꯝ ꯆꯥꯅꯤꯡꯉꯤ ꯆꯥꯅꯤ ꯆꯥꯅꯤ ꯍꯥꯏꯔꯦ ꯑꯗꯨꯒ ꯎ ꯃꯣꯔꯣꯛ ꯀꯩꯅꯣ ꯌꯥꯡꯈꯩꯃꯨꯛꯁꯦ ꯃꯥꯅ ꯎꯆꯤꯊꯤ ꯃꯣꯔꯣꯛꯁꯦ ꯌꯥꯡꯈꯩꯃꯨꯛꯁ ꯍꯦꯛꯑꯦ
ꯌꯥꯡꯈꯩ ꯃꯨꯛꯇꯁꯤ ꯃꯟꯔꯥꯅꯤ ꯐꯥꯔꯃꯣꯏꯗ ꯀꯩꯁꯨ ꯁꯨ ꯇꯔꯥ ꯀꯨꯟꯃꯨ ꯌꯥꯝꯂꯕ꯭ꯔ
ꯌꯥꯝꯃꯦꯕ ꯑꯩꯈꯣꯏꯗ ꯇꯨꯃꯥꯏ ꯑꯉꯧꯕꯤꯅ ꯆꯥꯛꯇꯣ ꯉꯥꯡꯁꯪ ꯉꯥꯡꯕ ꯆꯦꯡ ꯑꯃ ꯑꯐꯧ ꯑꯃ ꯊꯥꯔꯝꯃꯦꯕ ꯑꯩꯈꯣꯏꯒꯤ ꯑꯗꯨꯩ ꯆꯥꯛꯐꯨ ꯈꯝꯗꯨꯅ ꯀꯣꯟꯅꯅꯕꯅꯦꯅ ꯃꯁꯤꯁꯤ ꯀ ꯃꯨꯔꯇ ꯃꯥ ꯃꯣꯏꯁꯨ ꯆꯥꯗꯣꯏꯅꯦꯕ ꯌꯥꯡꯈꯩꯃꯨꯛꯛꯇꯦ ꯃꯣꯏꯁꯨ ꯂꯧꯈꯨꯝ ꯆ ꯆꯥꯔꯥ ꯋꯥꯗꯂꯒ ꯑꯗꯨꯒ ꯃꯣꯔꯣꯛꯇꯨ ꯉꯥꯔꯤ ꯂꯧꯔ ꯍꯦꯟꯇꯥꯛ ꯂꯧꯔꯒ ꯐꯖꯅ ꯃꯦꯠꯂꯦ ꯃꯦꯠꯂ ꯆꯥꯛꯇꯨꯒ ꯇꯣꯠꯁꯜꯂꯦ ꯑꯗꯣ ꯑꯩꯗꯤ ꯁꯤꯅ ꯀꯣꯟꯅꯔꯣꯏ ꯑꯩꯗꯤ ꯃꯣꯔꯣꯛ ꯑꯁꯥꯕ ꯌꯥꯝ ꯀꯟꯅ ꯆꯥꯅꯤꯡꯕ ꯑꯉꯥꯡ ꯑꯣꯏꯔꯤꯕꯅꯤ ꯆꯍꯤ ꯀꯌꯥꯃꯨꯛ ꯁꯨꯅꯤ ꯑꯗꯨ ꯇꯔꯥꯃꯥꯊꯣꯏ ꯇꯔꯥꯅꯤꯊꯣꯏ ꯑꯗꯨꯃꯥꯏꯅ ꯁꯨꯔꯝꯈꯤꯅꯦꯕ ꯑꯗꯨꯒꯤ ꯇꯥꯏꯃꯤꯡꯗꯨꯗ
ꯉꯥꯡ ꯑꯣꯏꯔꯤꯉꯦꯠꯇ꯭ꯔ ꯌꯥꯝ ꯃꯣꯔꯣꯛ ꯑꯁꯥꯕꯁ ꯌꯥꯝ ꯆꯥꯅꯤꯡꯕꯅꯦ ꯌꯥꯝ ꯍꯥꯎꯕꯅꯦꯕ ꯑꯩꯈꯣꯏꯁꯨ ꯃꯣꯔꯣꯛ ꯃꯦꯞꯄ ꯃꯨꯟꯅꯦ ꯑꯗꯨꯗꯤ
ꯑꯩꯒꯤ ꯑꯃꯨꯛ ꯇꯣꯉꯥꯟꯅꯦ ꯍꯥꯞꯆꯤꯜꯂꯦ ꯃꯥꯅ ꯑꯗꯨꯒꯅꯦ ꯃꯣꯔꯣꯛ ꯍꯦꯛꯇ ꯀꯩꯅꯣꯗꯤ ꯃꯣꯔꯣꯛꯅ ꯑꯌꯥꯝꯕ ꯑꯣꯏꯔꯒ ꯁꯥꯠꯂꯦ ꯌꯥꯝ ꯁꯥꯕꯗꯣ ꯏꯦꯖꯤꯅ ꯇ ꯄꯥꯏꯔꯦ ꯋꯥ ꯁꯥ ꯁꯥꯖꯩ ꯑꯃ ꯊꯝꯃꯦ ꯏꯅꯥꯛꯇ ꯁꯥꯎꯗꯅ ꯑꯅꯝ ꯀꯟꯕꯗꯨꯗ ꯑꯗꯨꯒ ꯀꯩꯅꯣ ꯇꯧꯕ ꯋꯥꯅꯤꯗ
ꯆꯥꯎ ꯆꯥꯎꯅ
ꯑꯁꯤ ꯂꫭꯏ ꯆꯥꯗ ꯌꯥꯔꯣꯏ ꯁꯤ ꯂꯣꯏ ꯆꯥꯗ ꯌꯥꯔꯣꯏ ꯑꯦꯠ ꯆꯥꯗꯕꯗ ꯅꯪ ꯁꯠ ꯁꯥꯖꯩꯒꯤ ꯅꯨꯄꯥ ꯕꯔ ꯕꯔ ꯇꯨꯝꯒꯩ ꯀꯟꯗꯣꯏꯅꯤ ꯆꯩꯒꯩꯅ ꯊꯝꯃꯦ ꯑꯗ ꯑꯩꯩꯅ ꯆꯥꯅꯤꯅ ꯆꯥꯗꯤ ꯆꯔꯦꯕ ꯆꯥꯛꯁꯦ ꯀꯤꯠ ꯀꯤꯠ ꯀꯤꯠ ꯅꯝꯃꯒ ꯑꯁ ꯍꯥꯎꯁꯨ ꯌꯥꯝ ꯍꯥꯎꯋꯦꯕꯀꯣ ꯍꯧꯖꯤꯛꯐꯥꯎ ꯀꯥꯎꯗ꯭ꯔꯤꯖꯤꯅꯦ ꯑꯉꯥꯡ ꯑꫭꯏꯔꯤꯉꯩ ꯇꯧꯘ꯭ꯔꯁꯨ ꯑꯗꯨ ꯆꯥꯔ ꯀꯥꯟꯁꯤꯗ ꯑꯩꯁꯦ ꯅ ꯑꯥ ꯁꯤꯥꯖꯤ ꯃꯣꯔꯣꯛ ꯁꯥꯏ ꯍꯥꯏꯖꯨ ꯌꯥꯔꯣꯏ ꯑꯅ ꯏꯆꯦꯁꯨ ꯌꯥꯝ ꯇꯧꯋꯦꯕ ꯙꯞ ꯇꯧꯋꯦꯕ ꯑꯩꯉꯣꯟꯗ ꯅꯦꯆꯤꯟꯒꯗꯨ ꯎꯝꯖꯟꯂꯨ ꯎꯝꯁꯜꯂꯨ ꯍꯥꯏꯔꯦ ꯎꯝꯁꯤꯜꯂ ꯑꯩꯁꯦ ꯌ ꯆꯤꯟꯖꯤ ꯎꯝꯖꯜꯂ ꯄꯤꯁꯦ ꯆꯗꯨꯝ ꯆꯗꯨꯝ ꯆꯗꯨꯝ ꯆꯗꯨꯝ ꯇꯥꯔ ꯃ ꯁꯥꯕ ꯑꯗꯨꯒꯅꯦ ꯄꯨꯛꯁꯤꯗ ꯑꯃꯨꯛ ꯄꫭꯔꫭꯛ ꯄꫭꯔꫭꯛ ꯄꫭꯔꫭꯛ ꯆꯥꯛꯂꯦꯑꯦꯅꯍꯦ ꯑꯗꯩꯗꯤ ꯑ ꯈꯥꯡ ꯉꯝꯗꯕꯩ ꯄꯤꯁꯨ ꯆꯗꯨꯝ ꯆꯗꯨꯝ ꯆꯗꯨꯝ ꯇꯥꯕꯗꯣ ꯎꯕꯗ ꯑꯩꯈꯣꯏ ꯏꯆꯦꯁꯤꯅ ꯑꯥ ꯅꯌꯥ ꯀꯥꯈꯠꯂꯣ ꯀꯥꯈꯠꯂꯣ ꯁ ꯃꯣꯔꯣꯛ ꯁꯥꯕ ꯅꯪ ꯈꯥꯡꯕ ꯌꯦꯡ ꯉꯝꯗ꯭ꯔꯦ ꯍꯥꯏꯔꯦ ꯏꯆꯦꯁꯤꯅ ꯌꯦꯡ ꯉꯝꯃꯛꯇꯗꯅ ꯑꯩꯁꯨ ꯑꯁ ꯌꯥꯝ ꯀꯜꯂꯦꯕꯀꯣ ꯑꯗꯩꯗꯤ
ꯑꯣ ꯑꯗꯣ ꯑꯩꯁꯨ ꯊꯝꯃꯒꯦ ꯄꯨꯡꯁꯦ ꯌꯥꯝ ꯍꯦꯟꯗꯣꯛꯈꯔꯦ
ꯑꯣ ꯋꯥꯔꯤ ꯂꫭꯏꯗ꯭ꯔꯤ ꯍꯦ
ꯀꯣꯟꯅ ꯑꯃꯨꯛ ꯁꯥꯟꯅꯖꯦꯕ
ꯍꯣ ꯍꯣ ꯍꫭ ꯊꯝꯃꯣ ꯊꯥꯝꯃꯣ ꯑꯁ ꯑꯩ ꯋꯥꯔꯤ